ꯍꯜꯂꫭ
ꯑꯩ ꯍꯤꯞꯄꯤꯌꯦ
ꯑꯣ ꯃꯥꯟꯅꯔꯦ ꯑꯗꯨꯗꯤ
ꯉꯁꯥꯏꯁꯨ ꯑꯩꯈꯣꯏ ꯀꯩꯀꯩꯅꯣ ꯁꯥꯟꯅꯕ ꯌꯥꯕ ꯈꯔ ꯁꯥꯟꯅꯈ꯭ꯔꯦ ꯑꯗꯨꯗꯨꯅ ꯍꯧꯖꯤꯛ ꯀꯩ ꯋꯥꯔꯤ ꯑꯃꯨꯛ ꯁꯥꯟꯅꯁꯤꯒꯦ ꯍꯥꯏꯕ ꯃꯇꯝꯗ
ꯑꯥꯝ
ꯑꯥ ꯅꯪꯒꯤ ꯎꯝ ꯍꯥꯏꯔꯛꯑꯣꯅꯦ꯫
ꯑꯩꯈꯣꯏꯒꯤ ꯃꯅꯥꯛꯀꯤ ꯀꯩꯅꯣ ꯀꯦꯐꯦꯗꯣ
ꯑꯥ
ꯑꯗꯨꯗꯨ ꯌꯥꯝꯅ ꯇꯥꯡꯉꯦꯕ ꯑꯗꯨꯗꯣ ꯀꯩꯅꯣ ꯍꯥꯏꯕ ꯃꯇꯝꯗ ꯑꯩꯈꯣꯏꯁꯦ ꯅꯍꯥꯟ ꯒ꯭ꯔꯤꯟ ꯑꯦꯄꯜ ꯊꯛꯑꯦꯕꯀꫭ ꯒ꯭ꯔꯤꯟ ꯑꯦꯄꯜꯅꯦ ꯃꯣꯖꯤꯇꯣ ꯂꯥꯏꯝꯒꯤ ꯀꯩꯀꯩ ꯃꯌꯥꯝ ꯊꯛꯑꯦꯕꯀꯣ ꯅꯥꯏꯟꯇꯤ ꯄꯤꯕꯤꯅꯦꯕ ꯈꯪꯕ꯭ꯔꯥ ꯃꯣꯖꯤꯇꯣ ꯀꯩꯀꯩ ꯁꯦ ꯑꯗꯨꯒ ꯃꯣꯏꯒꯤ ꯑꯥꯏꯁ ꯇꯤ ꯑꯃ ꯂꯩ ꯑꯗꯨꯁꯨ ꯅꯥꯏꯟꯇꯤ ꯄꯤꯔꯝꯃꯦ ꯑꯗꯨꯒ ꯑꯩꯗꯤ ꯂꯣꯡ ꯊꯣꯡꯕꯅꯤꯅ ꯑꯍꯥꯎꯕ ꯊꯛꯍꯧꯗ꯭ꯔꯦꯕ ꯑꯩꯁꯦ ꯑꯩꯈꯣꯏ ꯅꯦꯄꯜꯗꯤ ꯑꯦꯄꯜꯗꯤ ꯀꯩꯁꯨꯝ ꯇꯧꯔꯣꯏ ꯑ‌ꯣ ꯑꯔ ꯑ‌ꯦꯁ ꯄꯥꯔꯛꯇꯧꯅꯤꯅ ꯑꯩꯗꯤ ꯑ‌ꯦꯄꯜ ꯑꯣꯏꯅ ꯊꯛꯑꯦꯕ ꯂꯨꯄꯥ ꯁ‌ꯦꯚ‌ꯦꯟꯇꯤ ꯁꯕꯦꯟꯇꯤ ꯄꯤꯔꯦꯕ ꯒ꯭ꯔꯤꯟ ꯑ‌ꯦꯄꯜꯗꯨꯅ ꯑꯗꯨꯒ ꯃꯣꯏꯅ ꯑꯥꯏꯁ ꯀ꯭ꯌꯨꯕꯇꯣ ꯑꯦꯛꯁꯇ꯭ꯔꯥꯒ ꯂꯧꯧꯗꯅ ꯊꯥꯗꯅꯒ ꯊꯛꯑꯦ
ꯑꯥ
ꯑꯩꯁꯤꯅ ꯌꯥꯗ꯭ꯔꯕꯅꯤꯅ ꯑꯗꯨꯝ ꯊꯛ ꯑꯦ ꯑꯗꯨꯗꯨ ꯅꯨꯡꯉꯥꯏꯇꯕ ꯍꯥꯏꯇꯥꯔꯦ ꯅꯥꯕꯁ ꯀꯩꯝ ꯀꯥꯟꯅꯗꯦꯕ
ꯑꯣ ꯍꯣꯏ ꯍꯣꯏ ꯀꯥꯟꯅꯗꯦ ꯀꯥꯟꯅꯗꯦ ꯑꯗꯨꯣ ꯐꯦꯟꯗꯤ ꯃꯨꯠꯊꯈ꯭ꯔꯕꯣ ꯉꯁꯥꯏ ꯉꯁꯥꯏ ꯐꯦꯟ ꯊꯥꯒꯦ ꯍꯥꯏꯕ ꯑꯃ ꯄꯥꯎ ꯑꯃ ꯇꯥꯈꯤꯕ ꯑꯗꯨ ꯐꯦꯟꯗꯤ ꯃꯨꯠꯊꯠꯈ꯭ꯔꯕ ꯀꯃꯥꯏꯅ ꯇꯧꯏ
ꯑꯦ ꯏꯁꯥꯥꯁ‌ꯦ ꯁꯨꯝ ꯅꯨꯡꯉꯥꯏꯔꯛꯇ꯭ꯔꯦ ꯑꯗꯨꯗꯨꯒꯤ ꯃꯨꯊꯠꯈ꯭ꯔ‌ꯦ
ꯅꯪꯁꯨ ꯀꯣꯝ ꯂꯥꯏꯅꯥ ꯑꯣꯏꯅ ꯇꯧꯁꯜꯂꯛꯑꯦ ꯑꯗꯨꯗꯨꯅ ꯀꯌꯥ ꯀꯩꯅꯣ ꯐꯒꯗꯕ ꯍꯤꯗꯥꯛ ꯈꯔ ꯈꯔ ꯍꯦꯟꯅ ꯀꯟꯕ ꯍꯤꯗꯥꯛ ꯑꯃ ꯆꯥꯍꯧꯋ‌ꯣ ꯑꯗꯨꯅ ꯐꯗꯧ ꯃꯥꯜꯂꯦ
ꯃꯣꯏꯒꯤ ꯑꯦꯟꯇꯤꯕꯥꯌꯣꯇꯤꯛꯇꯣ ꯃꯍꯟ ꯆꯠꯊꯣꯛꯄ ꯍꯥꯏꯁꯦ ꯑꯗꯨꯝ ꯌꯥꯔꯕꯅꯦꯕꯀꯣ ꯁꯤꯗꯒꯤ ꯍꯦꯟꯕꯗꯨꯗꯤ ꯀꯩꯅꯣ ꯇꯧꯔꯅꯦꯕ ꯍꯥꯏꯗꯤ ꯌꯥꯔꯔꯣꯏꯕ ꯁꯨꯝ ꯆꯁꯥꯜꯂꯁꯨ ꯐꯃꯜꯂꯔꯣꯏꯕ ꯑꯗꯨꯅꯅꯦꯕꯀ‌ꯣ ꯑꯗꯨꯅ ꯇꯧꯕꯅꯤꯅ ꯄꯣꯠꯁꯦ ꯑꯗꯨꯃꯥꯏꯅ ꯂꯩꯌꯦ
ꯑꯗꯣ ꯑꯇꯣꯞꯄꯗꯤ ꯑꯇꯣꯞꯄ ꯅꯪꯒꯤ ꯑ‌ꯦꯟꯇꯤ ꯕꯥꯏꯌ‌ꯣꯇꯤꯕ ꯑꯗꯨꯅ ꯑꯗꯨꯝ ꯐꯠꯇꯕꯤꯗ ꯅꯅꯥꯇꯣꯟꯗꯣ ꯈꯣꯡꯉꯒ ꯑꯗꯨꯝ ꯂꯩꯔꯒꯗꯤ ꯑꯇꯣꯞꯄ ꯆꯦꯟꯖ ꯇꯧꯕꯁꯨ ꯀꯩꯝꯇ ꯀꯥꯏꯗꯕ꯭ꯔꯅ ꯈꯜꯂꯦ ꯑꯩꯗꯤ
ꯑꯩꯁꯦ ꯑꯗꯨꯝ ꯈꯔ ꯁꯨꯃꯥꯏꯅ ꯇꯧꯒꯟꯕꯅꯦꯕ ꯑꯗꯨꯒ ꯈꯜꯂꯒ ꯐꯈ꯭ꯔꯅꯤꯗ ꯑꯗꯨꯝ ꯐꯠꯖꯈ꯭ꯔꯁꯅꯨꯗ ꯑꯩꯁꯨ
ꯑꯦꯟꯇꯤꯕꯥꯏꯌꯣꯇꯤꯛꯇꯣ ꯅꯪꯅ ꯇꯧꯕ ꯅꯪꯅ ꯆꯥꯕ ꯃꯇꯝꯗ ꯃꯥꯒꯤ ꯀꯩꯅꯣꯗꯣ ꯋꯥꯡꯉꯦꯅ ꯍꯥꯏ ꯇꯥꯔꯒꯗꯤ ꯍꯥꯏꯗꯤ ꯀꯝꯄꯣꯖꯤꯁꯟꯗꯣ ꯌꯥꯝꯅ ꯐꯠꯇꯦ ꯑꯗꯒꯤ ꯁꯥꯏꯠ ꯏꯐꯦꯛ ꯑꯗꯨꯣ ꯌꯥꯝꯅ ꯐꯠꯇꯦꯅ ꯍꯥꯏꯇꯥꯥꯔꯒꯗꯤ ꯑꯇꯣꯞꯄ ꯆꯥꯕꯗ ꯀꯩꯁꯨ ꯀꯥꯏꯔꯣꯏ ꯑꯇꯣꯞꯄ ꯌꯦꯡꯉꯒ ꯆꯥꯕꯗ ꯀꯩꯁꯨ ꯀꯥꯏꯔꯣꯏ ꯀꯩꯁꯨ ꯀꯥꯏꯔꯣꯏꯅ ꯈꯜꯂꯤ ꯇꯥꯗꯤꯌ‌ꯦ ꯎꯝ ꯑꯩꯅ ꯉꯥꯡꯕꯗꯤ ꯇꯥꯕ꯭ꯔꯣ ꯑꯩꯉꯣꯟꯗ ꯄꯛꯇꯤꯌ‌ꯦ ꯑꯩꯉꯣꯟꯗꯗꯤ